ꯇꯥꯔꯕꯣ ꯑꯣꯀꯦ ꯑꯣꯀꯦ ꯑꯣꯀꯦ
ꯅꯣꯏ ꯎꯆꯦꯛ ꯂꯣꯏ ꯃꯥꯜꯂꯤꯗ ꯎꯆꯦꯛ ꯃꯈꯣꯟ ꯌꯥꯝ ꯇꯥꯏ
ꯂꯣꯏꯔꯦ ꯎꯆꯦꯛ ꯐꯥꯝ ꯇꯧꯔꯤꯅꯦ ꯑꯈꯣꯏꯒꯤ
ꯌꯥꯏꯍꯦ ꯊꯥꯏꯅꯗꯤ ꯎꯆꯦꯛ ꯐꯥꯕ ꯌꯥꯝ ꯆꯠꯅꯔꯝꯕꯅꯤ
ꯀꯩ ꯎꯆꯦꯛ ꯃꯥꯟꯒꯦ ꯑꯁ ꯆꯨꯝꯃꯦꯍꯦ ꯅꯪ ꯑꯗꯨꯃꯗꯤ ꯆꯨꯝꯃꯦꯍꯦ
ꯑꯗꯨꯁꯨꯨꯝ ꯃꯈꯣꯟꯗꯨ ꯂꯣꯏ ꯈꯪꯉꯦ ꯑꯗꯨꯒꯨꯝꯕ ꯁꯦꯟꯗ꯭ꯔꯥꯡ ꯃꯈꯣꯟꯒ ꯑꯈꯣꯏ ꯁꯤ ꯇꯥꯈꯤꯗ꯭ꯔꯦ ꯍꯥꯟꯅ ꯌꯥꯝ ꯂꯩꯔꯝꯅꯤ ꯁꯥꯏꯖꯤꯟꯗ ꯂꯩꯈꯤꯗ꯭ꯔꯦꯕꫭ
ꯈꫭꯏ ꯃꯌꯥꯝ ꯂꯩꯅ ꯍꯣꯏ ꯅꯨꯃꯤꯗꯥꯡꯗꯒ ꯃꯌꯥꯝ ꯂꯩꯔꯝꯒꯅꯤꯁꯦ ꯑꯍꯤꯡ ꯂꯦꯛꯄꯩ
ꯈꯔ ꯐꯥꯔꯛꯎꯗꯅ ꯇꯥꯎꯁꯤ
ꯇꯥꯎꯁꯦ ꯍꯥꯏꯕ꯭ꯔꯣ
ꯇꯥꯎꯊꯦꯛꯁꯦ ꯍꯥꯏꯕ꯭ꯔꯣ ꯑꯈꯣꯏ ꯑꯍꯥꯎꯕ ꯆꯥꯗ ꯀꯨꯏꯔꯦ ꯂꯩꯗ ꯃꯇꯨ ꯍꯧꯔꯦ
ꯍꯧꯖꯤꯛꯁꯨ ꯂꯩ ꯑꯈꯣꯏ ꯁꯪꯒꯣꯏꯗ ꯁꯪꯒꯣꯏꯗꯅꯤꯅ ꯄꯩꯒꯩ ꯂꯩꯔꯤꯁꯦ
ꯅꯪ ꯌꯦꯜ ꯂꯣꯏꯗ꯭ꯔꯕꯣ
ꯏꯁ ꯌꯦꯟꯒꯤꯗꯤ ꯐꯨꯜ
ꯌꯦꯟ ꯀꯌꯥ ꯂꯧꯔꯤꯅꯣ ꯍꯟꯇꯛꯅ
ꯌꯦꯟ ꯆꯥꯝꯔꯤ ꯌꯥꯡꯈꯩ ꯌꯥꯡꯈꯩ ꯑꯝꯗꯤ ꯂꯥꯟꯈ꯭ꯔꯦ ꯌꯥꯡꯈꯩ ꯑꯝꯗꯤ ꯂꯥꯟꯈ꯭ꯔꯦ ꯍꯖꯤꯛ ꯑꯥꯎ
ꯀꯃꯥꯏ ꯑꯁ ꯌꯝꯃꯟꯗꯔꯣ ꯑꯗꯨꯗꯤ ꯀꯃꯥꯏ ꯁꯤꯒꯤꯅꫭ
ꯌꯥꯡꯈꯩ ꯌꯥꯡꯈꯩꯕꯨ ꯍꯦꯜꯂꯝꯃꯅꯤ
ꯃꯆꯥ ꯑꯣꯏꯉꯩ ꯁꯤꯔꯤꯔꯣ ꯆꯥꯎꯔꯛꯑꯀꯥꯟꯗꯔꯣ
ꯃꯆꯥ ꯑꯣꯏꯔꯛꯄꯁꯤꯕ ꯍꯧꯖꯤꯛ ꯌꯥꯝ ꯁꯥꯏꯗꯅ ꯑꯗꯨꯒꯤꯅꯦꯕ
ꯑꯣ ꯑꯗꯨꯗꯤ ꯑꯦꯁꯤ ꯅꯨꯡꯁꯤ ꯈꯔ ꯄꯥꯟꯁꯤꯟꯅꯕ ꯇꯧꯅꯦ
ꯃꯥꯅꯦ ꯑꯦꯁꯤ ꯈꯔ ꯗꯔꯀꯥꯔꯗꯤ ꯑꯣꯏꯔꯤꯅꯤ ꯑꯩꯁꯦ
ꯕꯣꯏꯂꯔ ꯋꯥꯍꯟ ꯌꯥꯄꯣꯠꯇꯦ ꯅꯨꯡꯉꯥꯏ ꯅꯨꯡꯉꯥꯏ ꯊꯝꯕꯤꯌꯨ ꯅꯨꯡꯉꯥꯏ ꯅꯨꯡꯉꯥꯏ ꯆꯠꯆꯒꯤꯖꯅꯤ
ꯕꯣꯏꯂꯔꯁꯤ ꯅꯥ ꯈ꯭ꯋꯥꯏ ꯇꯟꯕ ꯖꯤꯕꯅꯤꯀꯣ ꯅꯥꯕ
ꯇꯪ ꯃꯣꯏ ꯄꯨꯟꯁꯤꯖꯤꯕꯣ ꯃꯣꯏ ꯆꯠꯇꯣꯏꯖꯦ ꯊꯥ ꯑꯍꯨꯝ ꯃꯔꯤ ꯃꯉꯥꯏꯔꯦ ꯑꯅꯝꯕ ꯑꯅꯝꯕꯅ ꯂꯣꯏꯅ ꯅꯨꯉꯥꯏꯔꯦ ꯌꯦꯡꯉꯨ ꯅꯣꯏꯒꯤꯗꯨꯅ ꯈꯔꯒꯤ ꯋꯥꯅꯤ ꯁꯨꯝ ꯄꯨꯔꯛꯄꯗꯒꯤ ꯃꯆꯤꯟꯖꯥꯛ ꯎꯝ ꯃꯆꯤꯟꯖꯥꯛ ꯄꯤꯖꯔꯅꯤ ꯏꯁꯤꯡ ꯈꯔ ꯊꯛ ꯃꯆꯤꯟꯖꯥꯛ ꯈꯔ ꯆꯥ ꯃꯊꯤ ꯈꯔ ꯐꯥꯏ ꯀꯦꯖꯤ ꯑꯅꯤ ꯍꯨꯝ ꯇꯥꯔꯛꯄꯗ ꯗꯨꯝ ꯄꯨꯒ꯭ꯔꯅꯤ ꯂꯣꯏꯕꯤꯒ꯭ꯔꯅꯤ
ꯅꯨꯡꯕꯨ ꯅꯨꯡꯉꯥꯏꯇꯦꯅꯦ ꯃꯣꯏꯄꯨꯟꯁꯤꯖꯦ
ꯊꯥ ꯑꯃ ꯃꯈꯥꯏꯗꯅꯦ ꯂꯣꯏꯔꯤꯖꯦ ꯃꯣꯏ ꯄꯨꯟꯁꯤꯖꯦ
ꯌꯥꯝ ꯇꯦꯟꯕ ꯖꯤꯕꯅꯤꯗ ꯈꯔ ꯀꯨꯏꯅ ꯂꯣꯏꯍꯧꯕꯩꯅ ꯌꯨꯝꯗ ꯑꯃ ꯑꯅꯤ ꯂꯣꯏꯍꯧꯕ ꯎꯝ ꯄꯥꯞꯇꯤ ꯄꯨꯔꯣꯏꯗ ꯆꯥꯅꯕ ꯁꯦꯝꯃꯛꯄ ꯖꯤꯕꯅꯤꯅ
ꯃꯥꯅꯦ ꯑꯗꯨꯕꯨꯗꯤ ꯀꯩꯁꯨ ꯇꯧꯔꯣꯏꯗ ꯍꯥꯏꯗꯤ ꯃꯤꯑꯣꯏꯕꯅ ꯆꯥꯅꯕꯅ ꯊꯥꯛꯂꯛꯑꯕꯅꯦꯕꯀꯣ
ꯃꯥꯅꯤ ꯃꯥꯅꯤ ꯌꯥꯝ ꯊꯤ ꯆꯨꯝꯕ ꯋꯥꯐꯝ ꯑꯃ ꯊꯝꯕꯤꯈ꯭ꯔꯦ ꯑꯈꯣꯏ ꯁꯤꯒ ꯅꯪ ꯃꯔꯤ ꯁꯨꯗꯣꯏ ꯑꯣꯏꯔꯝꯒꯅꯤꯅꯦ
ꯃꯉꯥ
ꯃꯔꯤꯅꯦꯍꯦ
ꯃꯉꯥꯅꯦꯍꯦ ꯃꯉꯥ ꯃꯉꯥꯅꯦ ꯃꯉꯥ
ꯑꯣ ꯑꯁ ꯊꯨꯏꯍꯦ ꯀꯃꯥꯏ ꯁꯥꯅꯒꯤꯝꯅꯣ
ꯈꯪꯗꯦꯍꯦ ꯑꯩꯖꯨ ꯑꯃꯨꯛꯀ ꯌꯦꯡꯉꯛꯇ꯭ꯔꯗꯤ ꯈꯪꯉꯔꯣꯏ ꯑꯩꯗꯤ ꯃ
ꯌꯦꯡꯉꯣ ꯃꯔꯤ ꯃꯔꯤ ꯑꯣꯏꯔꯝꯅꯤꯗ
ꯃꯉꯥ ꯃꯥꯜꯂꯤꯗ ꯑꯩꯗꯤ
ꯅꯪꯒꯤꯗꯣ ꯀꯌꯥ ꯁꯨꯍꯧꯔꯦ ꯃꯊꯛꯀꯤꯗꯣ ꯇꯥꯛꯁ ꯊꯣꯛꯄꯩꯗꯣ ꯃꯁꯤꯡ
ꯃꯥ ꯅꯤꯄꯥꯜꯂ ꯃꯥꯄꯜꯂ ꯑꯝ ꯁꯨꯍꯧꯔꯦ ꯃꯥꯄꯟ
ꯃꯥ ꯑꯗꯨꯗꯤ ꯁꯤꯒ ꯇꯔꯥ ꯏ ꯆꯨꯝꯃꯤꯅꯦ ꯅꯪ ꯇꯣꯉꯥꯟꯕ ꯃꯤ ꯑꯇꯣꯞꯄꯒ ꯁꯥꯟꯅꯔꯨꯕ ꯌꯥꯎꯔꯕꯣ
ꯌꯥꯎꯗꯦꯍꯦ
ꯀ꯭ꯔꯦꯖꯤꯅ ꯀꯦꯖꯤ ꯅꯕꯅꯤꯇꯪ ꯁꯥꯟꯅꯗ ꯉꯥꯏꯔꯤꯀꯣ
ꯀꯣꯏꯃꯦ
ꯑꯁ ꯑꯗꯨꯗꯤ ꯏꯕꯥꯅꯤ ꯃꯉꯥ ꯁꯨ ꯀꯃꯥꯏ ꯁꯨꯏꯅꯣ ꯈꯪꯍꯧꯗꯦꯅꯦ ꯖꯔ ꯂꯥꯎꯆꯠꯂꯦꯝ ꯉꯁꯤ ꯕꯣꯜ ꯂꯩꯕ꯭ꯔꯣ ꯀꯀꯩ ꯂꯝ ꯂꯩꯒꯦ
ꯉꯁꯤꯔꯣ
ꯎꯝ
ꯖꯤ ꯀꯅꯥ ꯀꯅꯥ ꯂꯩꯕꯅꯣ ꯈꯪꯗ꯭ꯔꯤꯅꯦ ꯉꯁꯤ ꯗꯦꯠ ꯀꯌꯥꯅꯣ ꯉꯁꯤ ꯗꯦꯠ ꯇꯨ ꯑꯣꯏꯔ ꯃꯥꯜꯂꯦ ꯍꯦ ꯑꯗꯨꯗꯤ ꯍꯩꯒ ꯄꯣꯔꯇꯨꯒꯜ ꯃꯦꯠꯁ ꯂꯩꯔꯝꯒꯅꯤ ꯍꯣꯔꯦꯟ ꯑꯍꯤꯡꯗ
ꯄꯨꯨꯡ ꯀꯌꯥꯃꯨꯛꯇ
ꯑꯍꯨꯝ ꯃꯈꯥꯏꯔ ꯀꯩꯅꯣꯝ ꯑꯣꯏꯗꯥꯏꯅꯦ
ꯄꯣꯔꯇꯨꯒꯟꯒꯤ ꯗꯦꯠ ꯑ ꯊ꯭ꯔꯤꯗ ꯑꯣ ꯊ꯭ꯔꯤ ꯊ꯭ꯔꯤ ꯑꯣ ꯑꯁ ꯊꯦꯡꯉ ꯃꯣꯏ ꯑꯁ ꯑꯍꯨꯝ ꯃꯈꯥꯏ ꯗꯨꯗꯤ
ꯁ꯭ꯄꯦꯟ ꯉꯜꯂꯦ ꯁ꯭ꯄꯦꯟ ꯍꯥꯜꯂꯤ
ꯁ꯭ꯄꯦꯟꯗ ꯄꯨꯡ ꯀꯌꯥꯗꯅꯣ ꯁ꯭ꯄꯦꯟꯒ ꯀꯩꯒꯅꯣ
ꯁ꯭ꯄꯦꯟꯅ ꯀꯩꯅꯣꯗ ꯕꯥꯔꯣꯝꯈꯥꯏꯗ
ꯁ꯭ꯄꯦꯟ ꯌꯦꯡꯒꯦ ꯀꯩꯀꯩ ꯁ꯭ꯄꯦꯟꯒ ꯀꯩꯒ
ꯑꯁꯇ꯭ꯔꯦꯂꯤꯌꯥꯒ ꯑꯁꯇ꯭ꯔꯤꯌꯥ ꯑꯁꯇ꯭ꯔꯤꯌꯥ
ꯑꯁꯇ꯭ꯔꯤꯌꯥꯅꯦ ꯑꯁ ꯁ꯭ꯄꯦꯟ ꯗꯨꯝ ꯁ꯭ꯄꯦꯟꯅ ꯐꯨꯗꯧ ꯃꯥꯜꯂꯦ
ꯀꯩꯅꯣꯗꯣ ꯄ꯭ꯔꯣꯇꯨꯒꯜꯂꯤ
ꯑꯣ ꯑꯁ ꯃꯥꯜꯂꯤꯍꯦ ꯕꯣꯟ ꯌꯦꯡꯊꯣꯛꯑꯒ ꯌꯥꯏꯅ‌ꯦ
ꯀꯩ ꯅꯤ ꯅꯤꯄꯜ ꯃꯈꯥꯏꯗꯅ ꯅꯤꯄꯥꯥꯟ ꯃꯈꯥꯏꯗꯅ ꯁ꯭ꯋꯤꯖꯔꯂꯦꯟꯒ ꯑꯥꯔꯖꯦꯟꯅꯤꯌ
ꯑꯗꯨꯝ ꯌꯦꯡꯅꯤꯡꯗꯦꯗ
ꯁ꯭ꯋꯤꯖꯔꯂꯦꯟꯖꯤ ꯀꯃꯥꯏ ꯆꯪꯉꯝꯃꯤꯅꯣ ꯁꯤꯅ‌ꯦ ꯑꯩꯩ ꯈꯜꯂꯤꯁꯤ
ꯈꯪꯗꯦꯉꯣ
ꯗꯨꯒ ꯑꯃꯨꯛ ꯗꯦꯠ ꯗꯦꯠ ꯐꯣꯔ ꯐꯣꯔꯗꯅ‌ ꯔꯦꯇꯤꯅ ꯂꯩꯔꯦ
ꯎꯝ ꯐꯣꯟꯒꯤ ꯃꯦꯁꯇꯁꯨ ꯑꯩ ꯌꯦꯡꯒꯦꯅ ꯉꯥꯏꯖꯔꯤꯕꯅꯤ ꯀꯤꯄꯔ ꯑꯍꯩꯕ ꯀꯩꯅꯣꯒ ꯀꯦꯕ꯭ꯔꯠ ꯌꯦꯡꯗꯣꯏꯅꯤ ꯀꯣꯅꯣ ꯑꯃ ꯃꯈꯥ ꯑꯣꯏꯔꯁꯨ ꯑꯔꯖꯦꯟꯇꯤꯅꯥꯗꯤ ꯈꯔ ꯄꯥꯝꯖꯕ ꯍꯥꯏꯇꯥꯔꯦ
ꯗꯨꯒ ꯗꯤꯐꯦꯟꯁꯇꯅꯤ ꯀꯣꯛ ꯁꯥꯟꯅꯔꯛꯀꯗꯣꯏꯁꯦ ꯃꯤꯗꯤ
ꯃꯪ ꯉꯦ ꯑꯃꯖꯦ ꯗꯨꯝ ꯆꯤꯡꯉ ꯂꯩꯉꯣ ꯃꯣꯏꯗꯤ ꯃꯣꯏ ꯆꯟꯅꯕꯁꯨ ꯍꯣꯠꯅꯗꯦ ꯗꯨꯝ ꯆꯤꯡꯕꯩ ꯋꯥꯅꯦ ꯗ꯭ꯔꯣ ꯇꯥꯔꯥ ꯂꯣꯏꯔꯦꯅ
ꯎꯝ ꯗ꯭ꯔꯣꯗꯅꯤ
ꯃꯩꯅꯤꯅ‌ꯦ ꯀꯤꯄꯔ ꯑꯍꯩꯕ ꯉꯥꯛꯇꯅꯤ ꯗ꯭ꯔ‌ꯣ‌ ꯉꯥꯛꯇꯅꯤ
ꯅꯥꯕ ꯃꯤꯅ ꯄꯣꯅꯤ ꯍꯥꯏꯅꯒꯤꯅꯤꯀꯣ
ꯄꯣꯔꯣꯏ ꯄꯣꯔꯣꯏ ꯀ꯭ꯔꯣꯁꯤꯌꯥꯒꯅꯤꯅꯦ ꯀꯩꯅꯩꯖꯨ
ꯖꯨ ꯍꯥꯏꯕ꯭ꯔꯥ ꯀꯩꯅꯣ
ꯃꯣ
ꯍꯣꯔꯦꯟ ꯖꯨ ꯖꯨꯅ ꯃꯣꯏꯒꯤ ꯀꯩꯅꯣꯝ ꯂꯩ ꯃꯥꯜꯂꯦ
ꯎꯝ
ꯃꯦꯠꯁ ꯄ꯭ꯔꯤꯖꯤꯛ ꯇꯧꯕ ꯑꯃ ꯂꯩ ꯃꯥꯜꯂꯦ ꯃꯃꯥꯡ ꯆꯍꯤ ꯐꯥꯏꯅꯦꯜ ꯑꯥꯔꯖꯦꯟꯇꯤꯅꯥꯅ ꯂꯧꯅꯤ ꯂꯧ ꯂꯧꯅꯤ ꯍꯥꯏꯕ ꯅꯨꯄꯥꯗꯨꯅꯦꯌꯦ
ꯑꯣ ꯄ꯭ꯔꯣꯇꯨꯒꯜꯅ ꯂꯧꯅꯤ ꯍꯥꯏꯗꯥꯏꯅꯦ ꯍꯟꯗꯛ
ꯄꯣꯅꯤ ꯈꯪꯗꯦꯍꯦ ‌ꯗꯨꯗꯤ
ꯃꯤꯅꯥꯒ ꯍꯥꯏꯅꯕꯗꯤ ꯃꯥꯏꯕ ꯑꯃ ꯂꯩ ꯄ꯭ꯔꯣꯇꯨꯒꯜ ꯂꯧꯅꯤ ꯑꯗꯨꯃꯛꯇꯤ ꯊꯥꯖꯗꯦ ꯑꯩꯗꯤ ꯐ꯭ꯔꯥꯟꯁꯅ ꯂꯧꯅꯤ ꯍꯥꯏꯕꯕꯨꯛꯇꯤ ꯊꯥꯖꯩ ꯄ꯭ꯔꯣꯇꯨꯒꯜꯅ ꯐꯥꯏꯅꯦꯜ ꯂꯩꯅꯤꯃꯤ
ꯑꯗꯨꯏ ꯃꯣꯏ ꯃꯤ ꯄ꯭ꯔꯣꯇꯨꯒꯜꯖꯦ ꯀꯃꯥꯏꯅ ꯐꯥꯏꯅꯦꯜ ꯆꯪꯉꯛꯀꯗꯣꯏꯅꯣ ꯈꯟꯕꯗꯅꯦ ꯑꯩꯅ‌ ꯅꯨꯡꯉꯥꯏꯕꯤꯗ꯭ꯔꯤꯁꯤ ꯃꯦꯁ ꯃꯣꯏ ꯃꯦꯁ
ꯀꯃꯥꯏ ꯆꯪꯗꯨꯔꯤꯌꯦ ꯊꯦꯡꯅꯗꯨꯔꯤ ꯃꯌꯥꯝꯗꯨꯒ ꯌꯦꯡꯉꯣ ꯏꯕꯨꯡꯉꯣ‌ ꯑꯝꯇ
ꯁꯤ ꯃꯣꯏ ꯁꯤ ꯁꯤ ꯀ꯭ꯔꯨꯁꯤꯌꯥꯒ ꯀ꯭ꯔꯨꯁꯤꯌꯥꯁꯤꯅ ꯊꯣꯏꯒ꯭ꯔꯦꯅ ꯈꯜꯂꯁꯤ ꯏꯁꯄꯦꯟꯒꯅꯦ ꯊꯣꯝꯇꯠꯅꯗꯨꯏꯁꯦ ꯑꯃꯨꯛ
ꯁ꯭ꯄꯦꯟꯕꯨꯗꯤ ꯃꯣꯏ ꯃꯃꯥꯡ ꯊꯣꯏꯒꯤꯕꯅ‌ꯦ ꯑꯇꯣꯞꯄ ꯑꯃ
ꯑꯁ ꯃꯃꯥꯡ ꯊꯣꯏꯖꯅꯤ ꯈꯤꯕ ꯋꯥꯅꯤꯅꯦ ꯃꯃꯥꯡ ꯊꯣꯏꯒꯤꯅ ꯍꯦꯛꯇ ꯊꯣꯏꯗꯧ ꯅꯠꯇꯦꯅꯦ ꯗꯥꯁ
ꯍꯟꯗꯛꯀꯤ ꯃꯤꯁꯨ ꯂꯤꯉꯛꯇꯣꯏꯃꯤꯗꯣ ꯋꯥꯔꯜ ꯀꯞ ꯍꯥꯏꯖꯤꯅꯤꯅꯦ
ꯍꯟꯗꯛꯇꯤ
ꯄꯣꯐꯤꯁꯨ ꯊꯥꯡꯒꯠꯅꯤꯡꯉꯤꯅꯦꯕ ꯂꯣꯏꯅ ꯎꯝ
ꯃꯣꯏ ꯁꯤ ꯕꯦꯠ ꯇꯧꯅꯕꯁꯦ
ꯀ꯭ꯔꯣꯁꯤꯌꯥ ꯎꯝ
ꯕꯦꯠ ꯇꯧꯅ ꯀꯥꯟꯖꯤꯗꯀꯣ ꯍꯥꯏꯗꯤ ꯑꯍꯩꯇꯕꯅ ꯃꯤ ꯄ꯭ꯔꯤꯗꯤꯛ ꯇꯧꯅ ꯀꯥꯟꯗ ꯍꯩꯇꯕꯅ ꯄꯩꯁꯥ ꯆꯥꯎꯕ ꯍꯦꯜꯂꯤꯗꯅ
ꯍꯦꯟꯕꯅꯤ
ꯑꯗ ꯁꯤ ꯌꯦꯟꯕꯁꯦ ꯍꯩꯇꯕꯁꯤ ꯂꯣꯏ ꯊꯥꯕ ꯍꯥꯏꯇꯥꯔꯦ ꯑꯩ ꯈꯜꯂꯤꯁ ꯑꯍꯩꯇꯕꯗ ꯄꯣꯏꯟ ꯃꯌꯥꯝ ꯃꯌꯥꯝ ꯄꯣꯏꯟ ꯆꯥꯎ ꯆꯥꯎ ꯊꯥꯕ ꯌꯥꯎꯋꯦꯕꯁꯦ ꯑꯗꯨ ꯁꯤ ꯁꯤꯗ ꯁꯣꯏꯗꯅ ꯑꯃꯅꯒ ꯁꯣꯏꯗꯅ ꯆꯟꯗ꯭ꯔꯦ ꯈꯜꯂꯣꯅꯦ ꯄꯩꯁꯥꯁꯦ ꯗꯕꯟꯗ ꯄꯨꯒꯠꯇꯣꯏꯅꯦꯕ ꯅꯥꯕ
ꯑꯣ
ꯀꯩꯅꯣꯒꯁꯤ ꯄꯣꯔꯇꯨꯒꯜꯒ ꯀ꯭ꯔꯣꯁꯤꯌꯥ ꯒꯥꯀꯥꯁꯦ ꯀꯣꯁꯤꯌꯥꯅ ꯄꯣꯏꯟ ꯃꯉꯥꯒ ꯂꯩꯍꯜꯂꯦ
ꯄꯔꯣꯇꯨꯒꯜꯅ ꯅꯦꯝꯍꯜꯂꯤꯔꯖ ꯍꯥꯏꯖꯦ
ꯑꯥ
ꯀꯔꯤꯀꯦ ꯀꯔꯣꯁꯤꯌꯥꯗꯩꯗꯤ ꯀꯔꯣꯁꯤꯌꯥꯗꯤ ꯑꯩꯗꯤ ꯄ꯭ꯔꯣꯇꯨꯒꯜꯅꯕꯨ ꯊꯣꯏꯗꯧꯕꯨ ꯃꯥꯜꯂꯤꯗ ꯑꯣ
ꯑꯗꯨ ꯈꯪꯗꯦ ꯁꯣꯏ ꯏꯕꯣꯅꯥ ꯕꯣꯔꯁꯤ ꯇꯝ ꯉꯝꯕ ꯅꯠꯇꯦ
ꯀ꯭ꯔꯣꯁꯤꯌꯥꯖꯨ ꯑꯅꯣꯞꯄ ꯂꯝꯗꯤ ꯅꯠꯇꯕꯅꯤꯍꯦ ꯑꯗꯣ ꯐꯥꯏꯅꯦꯜ ꯌꯧꯒꯤꯕꯅꯤ ꯑꯥꯏꯇꯤꯟꯗꯔ ꯀꯩꯅꯣ
ꯑꯗꯨ ꯁꯣꯏꯗꯅ ꯂꯩꯍꯧꯕ ꯉꯥꯛꯇꯅꯦꯃꯤ ꯇꯧꯔꯤ ꯃꯌꯥꯝꯖꯦ
ꯕ꯭ꯔꯥꯖꯤꯜꯖꯨ ꯑꯁ ꯈꯪꯗꯦ ꯕ꯭ꯔꯥꯖꯤꯜꯅ ꯅꯣꯔꯋꯦ ꯅꯣꯔꯋꯦꯒ ꯕ꯭ꯔꯥꯖꯤꯜꯒꯖꯨ ꯈꯝꯕ ꯉꯝꯗꯦ ꯀꯅꯥ ꯆꯪꯗꯣꯏꯅꯣ
ꯃꯤ ꯑꯃꯅ ꯍꯦꯛ ꯁꯣꯏꯔꯛꯄꯗꯅꯤ ꯁꯣꯏꯔꯤꯁꯤ ꯒꯣꯜꯁꯦ
ꯎꯝ ꯎꯝ ꯏꯪꯪꯂꯦꯟꯖꯨ ꯐꯖꯩ ꯑꯃꯦꯔꯤꯀꯥꯖꯨ ꯕꯣꯜꯀ ꯌꯥꯝ ꯐꯖꯩ ꯍꯥꯏ ꯀꯃꯥꯏꯅ ꯇꯧꯔꯖꯥꯠꯅꯣ ꯉꯔꯥꯡ ꯇꯥꯕꯔ ꯀꯩꯅꯣꯝ ꯇꯧꯗꯥꯏꯅꯦ
ꯃꯣꯏ ꯃꯣꯏ ꯃꯣꯏꯅ ꯃꯣꯏꯅ ꯇꯥꯔꯤ ꯇꯤꯝ ꯂꯝꯁꯤꯗꯤ ꯑꯩ ꯃꯁꯛꯐꯥꯎ ꯈꯪꯗꯦꯅ
ꯀꯩꯅꯩ ꯀꯥꯡꯕꯨ ꯕꯦꯜꯖꯤꯌꯝꯒ ꯁꯦꯅꯦꯒꯜꯒꯖꯨ ꯕꯦꯜꯖꯤꯌꯝ ꯆꯪꯒ꯭ꯔꯦ ꯑꯣ ꯔꯥꯎꯟ ꯑꯣꯐ ꯁꯤꯛꯁꯇꯤꯟ ꯌꯧꯈ꯭ꯔꯦ ꯃꯥꯏ ꯅꯣꯔꯋꯦꯖꯨ ꯌꯧꯁꯤꯟꯒꯔꯦ
ꯎꯝ
ꯀꯩ ꯅꯨꯃꯤꯠꯇ
ꯐ꯭ꯔꯥꯟꯁ ꯆꯪꯉꯦ ꯐ꯭ꯔꯥꯟꯀꯥ ꯄꯦꯔꯣꯒꯨꯔꯤꯒ ꯇꯥꯔꯒꯅꯤ ꯀꯩꯅꯣꯗ ꯗꯦꯠ ꯁꯤꯛꯁꯇ ꯄꯨꯡ ꯑꯃ ꯃꯈꯥꯏꯗꯅꯤꯅꯕ
ꯇꯥꯛꯁ ꯑꯗꯨꯝ ꯂꯦꯟꯂꯤꯕ꯭ꯔꯣ ꯂꯦꯝꯕ꯭ꯔꯣ ꯀꯔꯤꯒꯅꯣ ꯐ꯭ꯔꯥꯟꯁ ꯀꯔꯤꯒꯅꯣ ꯅꯣꯔꯋꯦꯒ ꯇꯥꯏꯗꯣ
ꯅꯣꯔꯋꯦꯒ
ꯀꯩꯅꯣ ꯅꯣꯔ ꯑꯗꯨꯅꯤꯗꯅ ꯑꯩ ꯍꯥꯏ ꯁꯨꯝ
ꯍꯂꯥꯟꯒ
ꯍꯂꯥꯟꯒ ꯀꯥꯎꯊꯠꯅꯗꯧꯔꯤ
ꯃꯦꯛꯁꯤꯀꯣꯒ ꯏꯪꯂꯦꯟꯒ ꯑꯝ ꯇꯥꯔꯦ
ꯎꯝ
ꯌꯨ ꯑꯦꯁ ꯑꯦꯒ ꯕꯦꯜꯖꯤꯌꯝꯒ
ꯑꯦ ꯃꯦꯛꯁꯤꯀꯣ ꯃꯦꯛꯁꯤꯀꯣꯖꯨ ꯕꯣꯜ ꯌꯥꯝ ꯐꯖꯩ ꯍꯥꯏꯕꯅꯤꯅꯦ ꯍꯟꯗꯛꯀꯤ ꯆꯪꯉꯛꯄ ꯌꯥꯏꯄꯣ
ꯂꯤꯡꯂꯟꯒ ꯏꯪꯂꯟꯒ ꯇꯥꯟꯅꯈ꯭ꯔꯦ ꯑꯗꯨ ꯃꯦꯛꯁꯤꯀꯣꯅ ꯀꯩꯅꯣ ꯍꯦꯜꯂꯤꯅꯦ ꯎꯝ
ꯗ꯭ꯔꯣꯁꯤ ꯗ꯭ꯔꯣꯒ ꯇꯥꯟꯅꯔꯛꯇꯣꯏꯃꯤ ꯑꯗꯨꯏꯁꯨ ꯎꯄꯥꯏ ꯂꯩꯇꯕ ꯍꯥꯏꯇꯥꯔꯦ
ꯃꯤꯇꯥ ꯌꯧꯔꯦ ꯅꯪ ꯁꯨꯔꯗ ꯑꯩ ꯇꯧꯔꯛꯑꯗꯣꯏꯕ
ꯃꯦꯟ ꯇꯔꯥ ꯌꯧꯔꯦ ꯀꯛꯊꯠꯂꯒꯗꯕꯅꯤ ꯍꯧꯖꯤꯛ ꯋꯥꯟ ꯇꯨ ꯊ꯭ꯔꯤ ꯐꯣꯔ ꯐꯥꯏꯚ ꯁꯤꯛ ꯁꯕꯦꯟ ꯑꯩꯠ ꯅꯥꯏꯟ ꯇꯦꯟ ꯏꯂꯕꯦꯟ ꯇꯨꯌꯦꯜꯞ ꯊꯥꯔꯇꯤꯟ ꯐꯣꯔꯇꯤꯟ ꯐꯤꯞꯇꯤꯟ ꯁꯤꯛꯁꯇꯤꯟ ꯁꯕꯦꯟꯇꯤꯟ ꯑꯩꯠꯇꯤꯟ ꯅꯥꯏꯟꯇꯤꯟ ꯇ꯭ꯋꯦꯟ ꯇꯤ ꯀꯛꯂꯛꯑꯒꯦ ꯀꯛꯂꯛꯑꯒꯦ ꯑꯥꯎ ꯇꯥꯏ ꯇꯥꯏ ꯇꯥꯏ ꯇꯧꯔꯣ
ꯅꯪ ꯅꯝꯕ꯭ꯔꯗ ꯇꯧꯔꯛꯑꯣ ꯎꯝ ꯑꯣ ꯀꯛꯂꯣ